ꯍꯜꯂꯣ
ꯍꯜꯂꯣ
ꯎꯝ
ꯀꯩ ꯇꯧꯅꯣ
ꯀꯩꯁꯨꯝ ꯇꯧꯗꯗ ꯁꯨꯝ ꯂꯩꯔꯝꯕꯅꯤꯅ ꯅꯪꯗꯤ
ꯑꯩꯁꯨ ꯀꯩꯅ ꯇꯧꯗꯦꯗ
ꯎ ꯌꯨꯝꯗ ꯂꯩꯕ꯭ꯔꯥ
ꯑꯥ ꯍꯣꯏ ꯌꯨꯝꯗ ꯂꯩꯌꯦ
ꯑꯣ ꯃꯁꯥ ꯌꯨꯛꯇꯤ ꯀꯔꯤ ꯃꯊꯦꯜ ꯆꯥꯔꯦꯒꯦ
ꯎꯝ ꯎꯝ ꯑꯩꯈꯣꯏ ꯆꯥ ꯂꯩꯁꯦ ꯆꯥꯕꯗꯣ ꯗꯜ ꯆꯥꯏꯌꯦ ꯍ
ꯑ
ꯅꯪꯗꯤ
ꯍꯋꯥꯏ ꯁꯥꯟ ꯊꯣꯡ ꯃꯆꯥꯌꯥ
ꯑꯣ ꯀꯩꯀꯩ ꯇꯝꯃꯤꯒꯦ ꯅꯪꯗꯤ
ꯑꯩꯗꯤ ꯑꯗꯨꯝ ꯀꯩꯅꯣ ꯑꯣꯏꯔꯤꯔ ꯑꯣꯖꯥ ꯑꯣꯖꯥꯒ ꯋꯥꯔꯗꯟ ꯑꯣꯏꯔꯤꯔꯥ
ꯑꯣ
ꯀꯔꯝꯕ ꯍꯣꯁꯇꯦꯜꯗ
ꯎꯝ ꯀꯣꯆꯤꯡ ꯁꯦꯟꯇꯔꯗ ꯁꯅꯤ ꯀꯩꯅꯣ ꯕꯤꯗ꯭ꯌꯥꯒꯤꯗ
ꯑꯣ ꯎ
ꯅꯪꯗꯤ ꯀꯔꯤ ꯍꯣꯟꯅꯔꯔꯤꯒꯦ
ꯑꯣ ꯑꯩ ꯀꯔꯤꯔꯥ ꯎꯝ ꯑꯩꯅꯣ ꯑꯩꯅ ꯍꯥꯏꯒꯗꯕꯗꯣ ꯑꯣ ꯏꯟꯖꯤꯅꯤꯌꯥꯔꯤꯡ ꯇꯝꯃꯤ
ꯐꯩꯅꯦ ꯀꯟꯅ ꯍꯣꯠꯅꯕ ꯃꯥꯏ ꯄꯥꯛꯅꯕ ꯅꯨꯡꯉꯥꯏꯕ꯭ꯔ
ꯍꯥ
ꯅꯨꯡꯉꯥꯏꯕ꯭ꯔꯕ
ꯑꯣ ꯍꯣꯏ ꯑꯗꯨ
ꯍꯝ ꯍꯨꯝ ꯅꯣꯏ ꯏꯟꯇꯔ ꯏꯟꯇꯔ ꯄꯨꯕ ꯍꯧꯔꯕ ꯀꯃꯥꯏꯅ ꯇꯧꯋꯦꯅꯣ
ꯏꯟ ꯇꯥꯟ ꯍꯥꯎꯗ꯭ꯔꯔꯤꯗ
ꯃꯁ ꯆꯍꯤ ꯀꯌꯥꯕꯂꯤꯒ
ꯑꯅꯤ ꯑꯐꯔꯁꯅꯦ ꯑꯩ ꯑꯍꯥꯟꯕ ꯕꯦꯆꯪꯕ ꯆꯪꯗ ꯉꯥꯏꯔꯤꯌꯦ
ꯑꯣ ꯆꯍꯤ ꯀꯌꯥꯃꯨꯛꯇꯤ ꯆꯪꯒꯦ
ꯑꯍꯨꯝꯅꯦ ꯑꯗꯨꯒ ꯗꯤꯄ꯭ꯂꯣꯃꯥꯗꯨ ꯂꯣꯏꯔꯒ ꯑꯃꯨꯛ ꯕꯤ ꯇꯦꯛ ꯇꯧꯅꯤꯡꯉꯗꯤ ꯑꯃꯨꯛ ꯆꯍꯤ ꯑꯍꯨꯝ ꯑꯣꯏꯒꯗꯕ ꯄꯨꯟꯅ ꯆꯍꯤ ꯇꯔꯨꯛ ꯆꯪꯕꯅꯦ
ꯎꯝ
ꯑ ꯎꯝ ꯎꯝ ꯎꯝ ꯋꯥꯗꯦꯗ
ꯎ
ꯈꯪꯗꯦ ꯋꯥꯏꯑꯦ ꯍꯥꯏꯒꯗꯕ꯭ꯔꯥ
ꯅꯪꯗꯤ ꯀꯔꯤ ꯀꯔꯤ ꯁꯕꯖꯦꯛꯇꯅꯣ
ꯏꯪꯂꯤꯁ
ꯑꯣ ꯑꯣ ꯀꯥꯏ ꯇꯝꯃꯝꯕ
ꯀꯛꯆꯤꯡ ꯇꯃꯝꯃꯦ
ꯀꯛꯆꯤꯡ ꯎꯝ
ꯆꯥꯛꯁꯨ ꯊꯣꯡꯕ ꯍꯧꯔꯕ꯭ꯔꯣ
ꯍꯧꯗ꯭ꯔꯤꯗ ꯉꯥꯏꯍꯥꯛ ꯋꯥꯠꯂꯤ
ꯀꯔꯤ ꯃꯊꯦꯜ ꯊꯣꯡꯗꯣꯏꯅꯣ
ꯎꯝ ꯉꯁꯤꯗꯤ ꯌꯦꯟ ꯊꯣꯡꯒꯗꯕ ꯃꯥꯜꯂꯦ
ꯍꯥꯎꯕꯅꯤꯅ
ꯕ꯭ꯔꯣꯏꯂꯔꯕꯨ ꯅꯠꯇꯦꯗ ꯀꯗꯥꯏꯗꯒꯤ ꯆꯤꯡꯌꯦꯟ ꯍꯧꯖꯤꯛ ꯃꯇꯝꯗ ꯆꯤꯡꯒꯤ ꯌꯦꯟ ꯐꯪꯗ꯭ꯔꯦ
ꯕꯣꯏꯂꯔꯅ ꯃꯍꯨꯠ ꯁꯤꯜꯂꯦꯕ
ꯑꯗꯨꯅꯦ
ꯑ
ꯑꯁ ꯕꯣꯏꯂꯔꯗꯨ ꯆꯥꯃꯟꯕꯒꯤ ꯇꯜꯂꯦꯗ
ꯍꯣꯏ ꯃꯔꯛ ꯃꯔꯛꯇ ꯆꯥꯕꯅꯤꯗ ꯑꯩꯈꯣꯏꯗꯤ ꯗꯨꯀꯥꯟꯁꯨ ꯂꯥꯞꯄꯒꯤ
ꯑꯥ ꯑꯩꯈꯣꯏꯅ ꯑꯃꯨꯛ ꯁꯟꯗꯦ ꯈꯨꯗꯤꯡ ꯆꯥꯕ
ꯅꯪꯗꯤ ꯍꯣꯁꯇꯦꯜ ꯂꯩꯕꯅꯤꯅ
ꯎꯝ ꯍꯣꯁꯇꯦꯜ ꯂꯩꯕꯁꯦ ꯑꯉꯥꯡꯁꯤꯡꯗꯣ ꯁꯟꯗꯦ ꯈꯨꯗꯤꯡ ꯆꯥꯕ ꯑꯗꯨꯅ ꯑ ꯃꯣꯏꯗꯒꯤ ꯈꯔ ꯊꯣꯡꯗ꯭ꯔꯤꯉꯩꯗ ꯂꯧꯍꯧꯕ ꯑꯃ ꯑꯗꯨ ꯅꯠꯇ꯭ꯔꯗꯤ ꯆꯥꯕ ꯌꯥꯗꯕꯀꯣ
ꯎꯝ
ꯌꯨꯝꯗ ꯂꯩꯕ꯭ꯔꯣ
ꯑ ꯍꯣꯏ ꯌꯨꯝꯗ ꯂꯩꯌꯦ ꯑꯩ
ꯎꯝ ꯕꯖꯥꯔꯒ ꯌꯥꯝ ꯂꯥꯞꯄ꯭ꯔꯕ
ꯎꯝ ꯍꯣꯏ ꯑꯗꯨꯝ ꯂꯥꯞꯄꯦ ꯕꯖꯥꯔꯒ
ꯎꯝ
ꯏꯔꯣꯏ ꯁꯦꯝꯕꯗꯣ
ꯑꯣ ꯑꯣ ꯑꯣ ꯑꯣ ꯑꯣ
ꯑꯗꯨ ꯑꯗꯨꯔꯣꯝꯗ
ꯑꯣ ꯑꯗꯨꯔꯣꯝꯗꯁꯨ ꯅꯣꯏꯒꯤ ꯀꯩꯅꯣ ꯂꯩꯕ꯭ꯔꯣ
ꯀꯩ
ꯄꯜꯂꯔꯣꯏꯒꯦ ꯅꯣꯏꯒꯤ ꯀꯩꯅꯣꯒꯨꯝꯕ ꯑꯗꯨꯒꯨꯝꯕ ꯅꯣꯏꯒꯤ ꯇꯥꯕ꯭ꯔꯕ
ꯑ ꯍꯣꯏ ꯑꯁꯤ ꯇ꯭ꯔꯥꯏꯕꯦꯜ ꯀꯣꯂꯣꯅꯤ ꯂꯩꯕꯅꯦꯕ
ꯑꯣ
ꯑꯗꯨꯃ ꯗꯣꯟꯕꯣꯁꯀꯣ ꯁ꯭ꯀꯨꯜꯗ
ꯑꯥ ꯑꯥ ꯑꯥ
ꯑ ꯑꯗꯨꯒꯤ ꯃꯅꯤꯡꯗ ꯑꯗꯨꯝ ꯂꯩꯕꯅꯦ
ꯎꯝ
ꯏꯃꯥꯒꯣꯏꯒ ꯂꯩꯃꯤꯟꯅꯕꯔꯥ ꯅꯠꯇ꯭ꯔꯒꯅ ꯅꯇꯣꯝꯇ ꯂꯩꯕꯔ
ꯍꯣꯏ ꯏꯃꯥ ꯏꯄꯥ ꯑꯗꯨꯝ ꯂꯩꯌꯦ
ꯑꯣ
ꯅꯪ ꯑꯣ ꯑꯩꯈꯣꯏ ꯀꯩꯅꯣ ꯏꯅꯥꯎꯅꯨꯄꯤ ꯍꯣꯏꯒ ꯑꯗꯨꯝ ꯄꯨꯟꯅ ꯂꯩꯃꯤꯟꯅꯩꯗ
ꯑꯣ
ꯋꯦꯗꯔꯗꯤ ꯀꯃꯥꯏꯅ ꯇꯧꯕ꯭ꯔ
ꯑꯣꯏꯗꯔ ꯁꯥꯁꯨ ꯁꯥꯗꯦ ꯈꯪꯗꯦ ꯏꯪꯁꯨ ꯏꯪꯗꯦ ꯆꯠꯁ ꯑꯗꯨꯝ ꯅꯣꯔꯃꯦꯜꯗ ꯂꯩ
ꯎꯝ ꯅꯣꯡ ꯆꯣꯡ ꯆꯨꯗꯕ꯭ꯔ
ꯆꯨꯗꯦ ꯍꯧꯖꯤꯛꯃꯛꯇꯤ
ꯎꯝ
ꯀꯩ ꯇꯧꯕꯅꯣ ꯅꯪꯗꯤ
ꯑꯗꯨ ꯍꯧꯖꯤꯛ ꯁꯨꯝ ꯄꯣꯊꯥꯔꯝꯕꯅꯤꯗ ꯉꯁꯥꯏ ꯀ꯭ꯂꯥꯁ ꯆꯥꯝꯕꯩ ꯂꯣꯏꯔꯦ ꯑꯗꯨꯅ ꯄꯣꯊꯥꯔꯝꯕꯅꯤꯗ
ꯑꯣ
ꯑꯉꯥꯡꯁꯨ ꯁꯕꯦꯟꯗ ꯆꯥꯛ ꯄꯤꯖꯔꯅꯤ
ꯑꯣ ꯄꯨꯡ ꯀꯌꯥꯗ ꯆꯥꯛ ꯆꯥꯕ꯭ꯔꯣꯅꯣꯏ
ꯑꯩꯈꯣꯏ ꯑꯣꯖꯥꯁꯤꯡꯗꯤ ꯄꯨꯡ ꯅꯤꯄꯥꯥꯟ ꯃꯥꯄꯜ ꯑꯗꯨꯋꯥꯏꯗ ꯆꯥꯛ ꯑꯉꯥꯡꯁꯤꯡꯗꯤ ꯄꯨꯡ ꯇꯔꯨꯠꯇ
ꯑꯣ
ꯅꯣꯏꯖꯤ ꯅꯨꯄꯤ ꯉꯥꯛꯇꯔꯣ
ꯍꯣꯏ ꯅꯨꯄꯤ ꯉꯥꯛꯇꯅꯦ
ꯅꯨꯡꯉꯥꯏꯕ꯭ꯔꯥ ꯅꯨꯄꯤ ꯉꯥꯛꯇꯤ ꯂꯩꯕ
ꯈꯪꯗꯦꯗ ꯑꯗꯨꯝ ꯅꯨꯡꯉꯥꯏꯌꯦ
ꯅꯨꯄꯥ ꯑꯃꯈꯛꯇꯪ ꯑꯣꯏꯔꯁꯨ ꯌꯥꯎꯔꯝꯃ ꯐꯗꯧꯕ
ꯅꯝꯊꯤ ꯅꯣꯏꯗꯤ ꯅꯆꯤ ꯅꯅꯥꯎ ꯀꯌꯥ
ꯑꯩꯈꯣꯏ ꯑꯍꯨꯝ ꯑꯣꯏꯌꯦ ꯅꯨꯄꯥ ꯑꯃ ꯌꯥꯎꯋꯦ ꯅꯨꯄꯤ ꯑꯅꯤ
ꯑꯣ ꯅꯪ ꯑꯍꯥꯟ
ꯑꯥꯎ ꯃꯌꯥꯗꯨ ꯅꯨꯄꯥ ꯂꯥꯁꯇ ꯅꯨꯄꯤ ꯑꯩꯈꯣꯏꯁꯨ ꯅꯨꯄꯥ ꯑꯃꯈꯛꯇ ꯑꯣꯏꯗꯣꯏꯅꯤꯅ ꯁꯅꯥꯒꯨꯝꯕ ꯌꯣꯡ ꯊꯝ
ꯅꯨꯄꯥ ꯑꯅꯤ ꯁꯨꯒꯔ꯭ꯗꯤ ꯐꯗꯧꯕ ꯅꯨꯄꯥ ꯃꯇꯣꯝꯗꯅꯤꯅ ꯑꯃꯔꯣꯝ ꯍꯥꯏꯔꯗꯤ ꯅꯨꯄꯤ ꯉꯥꯛꯇ ꯑꯣꯏꯕꯁꯨ ꯐꯩ ꯑꯃꯔꯣꯝ ꯍꯥꯏꯔꯗꯤ ꯅꯨꯄꯥꯅ ꯃꯔꯛꯇ ꯃꯔꯛ ꯑꯃꯈꯛꯇ ꯑꯣꯏꯔꯤꯁꯨ ꯌꯥꯎꯔꯗꯤ ꯅꯨꯡꯉꯥꯏꯗꯧꯕ
ꯑꯩꯈꯣꯏ ꯅꯨꯄꯤꯅ ꯇꯧꯕ ꯉꯝꯗꯕꯁꯨ ꯂꯩꯌꯦ
ꯎꯝ
ꯑꯗꯨꯗ ꯃꯣꯏꯅ ꯇꯧꯕꯤꯔꯝꯕ ꯃꯇꯝꯁꯨ ꯂꯩꯌꯦ
ꯎꯝ
ꯅꯪꯗꯤ ꯁꯤ ꯋꯥꯔꯗꯟ ꯈꯥꯛ ꯑꯃꯥ ꯇꯧꯕꯁꯦ ꯀꯌꯥ ꯀꯌꯥ ꯐꯪꯕ ꯍꯥꯏꯗꯤ ꯂꯥꯏꯛ ꯎꯝ ꯅꯪꯒꯤ ꯀꯃꯥꯏ ꯍꯥꯏꯅꯤ ꯑꯦꯛꯁꯄꯤꯔꯤꯌꯦꯟꯁꯀꯤ ꯃꯇꯨꯡ ꯏꯟꯅ ꯆꯪꯕ꯭ꯔꯥ ꯅꯠꯇ꯭ꯔꯒ
ꯎꯝ ꯑꯩꯗꯤ ꯑꯩꯗꯤ
ꯎꯝ
ꯀꯩꯅꯣ ꯇꯨꯋꯦꯜꯐ ꯂꯣꯏꯕꯗ ꯑꯁꯨꯝ ꯑꯩꯅ ꯑꯁꯨꯝ ꯒꯔ꯭ꯦꯖꯨꯋꯦꯁꯟ ꯇꯝꯕ ꯃꯇꯝꯗ ꯑꯗꯨꯝ ꯍꯥꯏꯗꯤ ꯑꯩꯈꯣꯏꯒꯤ ꯁꯀꯨꯜꯗ
ꯎꯝ
ꯑꯣꯖꯥ ꯁ꯭ꯀꯨꯜꯗ ꯌꯥꯎꯔꯝꯃꯦꯕꯥ ꯑꯩꯗꯣ
ꯁ꯭ꯀꯨꯜꯗꯨ ꯌꯥꯎꯔꯝꯃꯦ ꯑꯗꯨꯗꯨꯁꯨ ꯋꯔꯗꯦꯟ ꯀꯝ ꯇꯤꯆꯔ ꯍꯥꯏꯅ ꯑꯗꯨꯝ ꯌꯥꯎꯔꯝꯃꯦ ꯁ꯭ꯀꯨꯜꯗ ꯑꯗꯨ ꯌꯥꯔꯝꯃꯒ ꯍꯟꯗꯛꯇꯤ ꯍꯥꯏꯕꯗꯤ ꯏꯝꯐꯥꯜꯗ ꯂꯩꯕꯁꯨ ꯑꯁꯤ ꯈꯨꯟꯒ ꯌꯥꯝ ꯂꯥꯞꯅꯕꯅꯤꯅ ꯑꯅꯛꯄꯗ ꯑꯣꯏꯅ ꯂꯩꯔꯒꯦ ꯍꯥꯏꯅꯒ ꯑꯗꯨꯗ ꯆꯪꯕꯅꯦꯗꯥ ꯃꯃꯥꯡ ꯆꯍꯤꯗꯣ ꯂꯥꯁ ꯌꯔꯗꯣ
ꯎꯝ
ꯑꯗꯨꯗ ꯆꯪꯉꯛꯄꯅꯤꯅ
ꯑꯁ ꯈꯪꯗ꯭ꯔꯦꯗ
ꯂꯥꯏꯔꯤꯛꯄꯨꯗꯨ ꯃꯈꯥ ꯌꯥꯝ ꯇꯝꯊꯅꯤꯡꯉꯤ ꯑꯗꯨꯕꯨ ꯎꯄꯥꯏ ꯂꯩꯇꯕ
ꯌꯥꯝ ꯇꯝꯃꯒ ꯀꯥꯟꯅꯗ
ꯋꯥꯈꯥꯟꯗꯤ ꯈꯜꯂꯤ ꯃꯥꯁꯇꯔꯁꯦ ꯇꯝ ꯇꯧꯈꯤꯁꯤꯔꯥ ꯍꯥꯏꯅ ꯉꯝꯒꯦꯔ ꯉꯝꯃꯣꯏꯒꯦꯔꯗꯤ ꯈꯪꯗꯦ ꯊꯕꯛꯁꯤꯒ ꯆꯥꯛꯇꯤ ꯀꯅꯥꯟ ꯊꯣꯡꯗꯣꯏꯅꯣ
ꯈꯪꯗꯦ ꯀꯅꯥ ꯊꯣꯡꯗꯣꯏꯅꯣ ꯉꯁꯤꯁꯦ
ꯅꯪꯅ ꯑꯍꯟꯔꯥ
ꯍꯣꯏ
ꯑꯣ ꯑꯍꯒꯣꯏꯗꯤ ꯐꯨꯜ ꯑꯣꯐ ꯁꯦꯀ꯭ꯔꯤꯐꯥꯏꯁꯅꯦ ꯀꯣ
ꯀꯠꯊꯣꯛꯄꯅ ꯑꯅꯝꯕꯅꯦ